ꯑꯣꯐ
ꯍꯜꯂꯣ
ꯎꯝ
ꯀꯅꯥꯅꯣ
ꯑ ꯀꯩꯅꯣꯅꯦ ꯀꯅꯥꯅꯣ ꯀꯅꯥꯅꯣ ꯅꯪꯗꯤ
ꯍ ꯀꯅꯥꯅꯣ ꯀꯅꯥꯅꯣ ꯑꯩ ꯊꯕꯛ ꯆꯤꯂ ꯀꯥꯟꯗ ꯄꯣꯟꯇꯧꯔꯛꯔꯤꯁꯦ ꯍꯥ ꯀꯅꯥꯅꯣ
ꯎꯝ ꯊꯕꯛ ꯆꯤꯜꯂꯤ ꯊꯕꯛ ꯆꯤꯜꯂꯤ ꯂꯥꯏꯔꯤꯛ ꯄꯥꯔꯤ ꯀꯣ ꯑꯩ
ꯑꯃꯗꯗꯤ ꯌꯥꯗꯦ ꯍꯥꯏꯔꯒ ꯁꯤꯗꯗꯤ ꯌꯥꯕ ꯃꯥꯜꯂꯤ
ꯎꯝ
ꯂꯩꯇ꯭ꯔꯤ ꯍꯥꯏꯗꯥꯢꯅꯦ ꯅꯍꯥꯟꯗꯨ ꯅꯪ
ꯂꯩꯌꯦ ꯂꯩꯌꯦ ꯇꯣꯉꯥꯟꯅ ꯁꯤꯅ ꯑꯃꯨꯛꯀ
ꯑꯣ ꯐꯔꯦ ꯐꯔꯦ ꯌꯥꯝꯅ ꯐꯔꯦ
ꯇꯣꯉꯥꯟꯕꯅꯤꯀꯣ
ꯀꯩ ꯍꯦꯟꯖꯥꯡꯅꯣ
ꯇꯤꯡꯊ꯭ꯔꯣꯛ ꯆꯥꯏ ꯇꯤꯡꯊ꯭ꯔꯣꯛ ꯍꯥꯏꯕ꯭ꯔꯣ
ꯀꯩꯅꯣ ꯇꯤꯟꯊ꯭ꯔꯣꯛꯇꯤ ꯊꯔꯣꯏꯔꯣ
ꯇꯤꯟꯊꯣꯛ ꯍꯥꯢꯔꯗꯤ ꯀꯩꯅꯣꯗ ꯂꯩꯕ ꯁꯟꯊꯤꯗ ꯂꯩꯕ ꯈꯣꯏꯕ
ꯀꯩꯕꯥ
ꯁꯟꯊꯤꯗ
ꯀꯔꯤꯅꯣꯅꯪꯅ ꯉꯥꯡꯉꯤ ꯇꯣ
ꯁꯟꯊꯤꯗ ꯂꯩꯕ ꯀꯩꯅꯣꯗꯣ ꯈꯪꯗ꯭ꯔꯣ
ꯈꯪꯗ꯭ꯔꯦ
ꯑꯠꯋꯥꯝ ꯑꯠꯋꯥꯝꯗꯣ ꯑꯠꯋꯥꯝ
ꯑꯁ ꯇꯜꯂꯦꯍꯦ ꯅꯪꯁꯨ
ꯍꯣꯏ ꯆꯥꯔꯝꯒꯅꯤ ꯆꯥꯔꯣ ꯆꯥꯔꯣ ꯀꯔꯤꯕ ꯃꯃꯤꯡꯗꯣ ꯇꯤꯟꯊꯣꯔꯛ ꯍꯥꯏꯕ
ꯇꯤꯟꯊ꯭ꯔꯣꯛ ꯍꯥꯏꯕ ꯅꯇ꯭ꯔꯣ ꯑꯗꯣ
ꯇꯤꯟꯊ꯭ꯔꯣꯛ ꯇꯤꯟꯊ꯭ꯔꯣꯛ
ꯑꯗꯨ ꯆꯥꯔꯦ ꯍꯣꯔꯦꯟ ꯅꯨꯡꯗꯥꯡꯒꯤꯁꯨ ꯈꯔ ꯈꯥꯛꯂꯝꯃꯦ
ꯑꯁ ꯇꯨꯀꯠ ꯆꯩ
ꯍꯉꯣꯢꯒ ꯄꯨꯂꯞ ꯆꯥꯃꯤꯅꯥꯗ
ꯑꯁ ꯍꯡꯉꯣꯏꯕꯨꯗꯤ ꯆꯥꯏ ꯑꯗꯨ ꯑꯣꯏꯔꯁꯨ ꯅꯪꯒꯤꯗꯨꯗꯤ ꯍꯦꯃꯜꯂꯦ ꯍꯦꯛ ꯏꯟꯊꯣꯔꯣꯛꯜꯂꯦ ꯍꯪꯉꯣꯏꯗꯨꯗꯤ ꯀꯪꯉꯧ ꯉꯧꯔꯒ ꯍꯥꯎꯕꯅꯦ ꯇꯥꯎꯔꯒ ꯐꯖꯅ ꯊꯥꯎꯗ
ꯑꯗꯨꯒ ꯋꯥꯏꯈꯨꯁꯨ ꯐꯨꯠꯂꯒ ꯆꯥꯕꯗꯣ ꯍꯥꯎꯋꯦ
ꯎꯝ ꯍꯥꯎꯅꯤ ꯍꯥꯎꯅꯤ ꯆꯥꯕ ꯆꯥꯕꯩꯗꯤ ꯍꯥꯎꯇꯕꯗꯤ ꯂꯩꯇꯦꯅ
ꯂꯥꯏꯛ ꯑ ꯍꯥꯎꯇꯕꯁꯨ ꯂꯩꯌꯦ ꯍꯨꯏ ꯍꯨꯏ ꯍꯨꯏꯗꯤ ꯆꯥꯅꯤꯡꯗꯦ ꯃꯅꯝ ꯅꯝꯗꯤ ꯍꯥꯃꯦꯡꯁꯨ ꯆꯥꯅꯤꯡꯗꯦ
ꯎꯝ
ꯑꯥ ꯀꯩꯕ ꯍꯧꯗꯣꯡꯁꯨ ꯆꯥꯅꯤꯡꯗꯦ ꯑꯗꯨꯒꯕꯗꯤ ꯎꯝ ꯁꯟ ꯁꯥ ꯆꯥꯕ ꯌꯥꯏ ꯑꯣꯛ ꯑꯣꯛ ꯁꯥ ꯆꯥꯕ ꯌꯥꯏ ꯌꯦꯟ ꯉꯥꯅꯨ ꯎꯝ ꯉꯥ
ꯎꯝ
ꯑꯗꯨꯗꯤ ꯂꯣꯏꯅꯃꯛ ꯌꯥꯏ ꯊꯥꯔꯣꯏ
ꯎꯝ
ꯁꯣꯏꯕꯨꯝꯨꯡ ꯎꯠꯁꯣꯏ
ꯎꯝ ꯑꯗꯨꯒ
ꯑ ꯃꯔꯦꯃꯅ
ꯁꯧꯒꯔꯤ
ꯁꯧꯒꯔꯤ ꯑꯗꯨꯒ ꯍꯋꯥꯏ ꯑꯁꯥꯡꯕꯤ ꯃꯅꯥ
ꯎꯝ
ꯑꯂꯨ ꯈꯥꯃꯦꯟ ꯈꯥꯃꯦꯟ ꯑꯁꯤꯟꯕ ꯈꯥꯃꯦꯟ ꯁꯥꯡꯕ
ꯎꯝ
ꯇꯜꯂꯦꯍꯦ
ꯆꯥꯔꯣ ꯆꯥꯔꯣ ꯄꯦꯟꯅ ꯆꯥꯔꯣ ꯀꯣ ꯂꯣꯏꯅ
ꯌꯥꯝ ꯋꯥꯔꯦ ꯅꯪꯒꯤꯁꯦ ꯌꯥꯝ ꯋꯥꯔꯦ ꯅꯪꯒꯤ ꯋꯥꯔꯤꯁꯦ
ꯋꯥꯔꯦ ꯋꯥꯔꯦ ꯑꯗꯨꯅꯦ ꯑꯗꯨꯗꯤ ꯀꯩ ꯋꯥꯔꯤ ꯅꯪ ꯋꯥꯔꯤ ꯂꯤꯔꯣꯑꯣꯅꯦ ꯑꯗꯣ ꯑꯩ ꯇꯥꯔꯒꯦ
ꯎꯝ ꯉꯥ ꯀꯧꯇꯥ ꯌꯥꯎꯕꯗꯣ ꯑꯩ ꯒꯦꯝ ꯊꯦꯡꯅꯕꯗ ꯉꯍꯥꯛꯀꯧꯇꯥ ꯅꯪ ꯁꯥꯟꯅꯕ ꯌꯥꯝ ꯍꯩꯅꯦ ꯍꯥꯏꯕ
ꯎꯝ ꯑꯗꯨꯒ
ꯑꯗꯨꯒ ꯈꯨꯝꯕꯤꯔꯛꯑꯦ ꯑꯃꯨꯛꯀ
ꯎꯝ
ꯅꯍꯥꯟꯁꯨ ꯁꯥꯟꯅꯕ ꯎꯝ ꯐ꯭ꯂꯣꯔꯤꯟ ꯄꯥꯏꯌꯦꯕꯀꯣ ꯑꯦ
ꯎꯝ
ꯁꯞꯄꯣꯔ ꯍꯦꯟꯅ ꯅꯨꯡꯉꯥꯏ ꯐ꯭ꯂꯣꯔꯤꯟ ꯄꯥꯏꯕ ꯅꯨꯡꯉꯥꯏ ꯑꯦꯟꯖꯤꯂꯥꯗꯤ ꯀꯌꯥ ꯅꯨꯡꯉꯥꯏꯇꯦ ꯐ꯭ꯂꯣꯔꯤꯟ ꯍꯦꯟꯅ ꯅꯨꯡꯉꯥꯏ ꯑꯩꯒꯤꯗꯤ ꯑꯣ ꯍꯥꯏꯗꯤ ꯑ ꯃꯣꯏ ꯑꯦꯁꯤꯁ ꯇꯧꯅꯕꯒ ꯑꯜꯇꯤ ꯄꯥꯏꯕꯗꯣ
ꯑꯗꯨ ꯑꯗꯨ ꯐ꯭ꯂꯣꯔꯤꯟꯒꯨꯝꯅ ꯁꯞꯄꯣꯔꯠ ꯇꯧꯕꯤꯌꯨ ꯀꯣ ꯑꯩꯁꯨꯀꯣ
ꯇꯧꯕꯤꯒꯦ ꯍꯣꯏ ꯑꯌꯥꯝꯕꯕꯨ
ꯁꯞꯄꯣꯔꯠ ꯐꯖꯅ ꯇꯧꯕꯤꯌꯨꯀꯣ
ꯀꯃꯥꯏꯅ ꯇꯧꯗꯣꯏꯅꯣ ꯁꯞꯄꯣꯔꯠ ꯁꯞꯄꯣꯔꯠ ꯍꯥꯏꯗꯣꯏꯔꯣ ꯑꯗꯨꯗꯤ
ꯑꯗꯨ ꯒꯦꯝꯗ ꯀꯃꯥꯏꯅ ꯁꯞꯄꯣꯔꯠ ꯇꯧꯒꯦ ꯑꯗꯨꯃꯥꯏꯅ ꯇꯧꯕꯤꯌꯣ ꯍꯥꯏꯕꯅꯤꯅꯦ
ꯑꯗꯨꯗꯤ ꯑꯗꯨꯝ ꯆꯠꯃꯤꯟꯅꯔꯒ ꯑꯗꯨꯝ ꯎꯅꯔꯒ ꯆꯠꯃꯤꯟꯅꯔꯒ ꯍꯦꯜ ꯑꯗꯨꯝ ꯇꯧꯕꯤꯕꯗꯣ
ꯎꯝ ꯍꯣꯏ ꯎꯝ ꯑꯗꯨ ꯑꯣꯏꯔꯗꯤ ꯑꯗꯨ ꯑꯗꯨꯃꯥꯏꯅ ꯆꯞ ꯆꯥꯅ ꯇꯧꯕꯤꯌꯣ ꯍꯥꯏꯕꯅꯤꯅꯦ ꯑ ꯑꯗꯨ ꯍꯤꯜ
ꯇꯂꯦꯗꯥꯥ ꯑꯩꯗꯤ ꯈꯦꯠꯅꯗꯩꯗ ꯒꯦꯝꯗꯒ
ꯈꯦꯠꯅꯩꯌꯦ ꯑꯁꯦꯡꯕ ꯎ
ꯎ ꯑꯁꯦꯡꯗꯁꯨ ꯍꯥ ꯑꯁꯦꯡꯗꯁꯨ ꯇꯧꯕ ꯌꯥꯏ ꯀ꯭ꯔꯤ ꯈꯦꯠꯅꯕ
ꯇꯜꯦ ꯇꯜꯦꯕꯣ ꯑꯩꯗꯤ
ꯎ
ꯑꯩꯒꯤ ꯚꯥꯏꯕ꯭ꯔꯦꯁꯟ ꯇꯥꯕ꯭ꯔꯥ
ꯍꯣꯏ
ꯂꯧꯊꯗꯤ ꯑꯗ ꯌꯥꯔ ꯌꯥꯔꯦ
ꯍꯨꯝꯍꯝ
ꯉꯁꯤꯗꯤ ꯀꯩ ꯌꯦꯟꯁꯥꯡ ꯊꯣꯡꯒꯅꯤ
ꯑꯁ ꯉꯁꯥꯏ ꯍꯥꯏꯕꯤꯈ꯭ꯔꯦꯀꯣ ꯑꯗꯨꯝ ꯍꯪꯉ ꯂꯩꯌꯣ ꯅꯪ
ꯑꯁ ꯐꯥꯒꯤ ꯍꯥꯏꯕꯁꯦ ꯃꯇꯝ ꯃꯇꯝ ꯂꯩꯌ‌ꯦꯀꯣ
ꯃꯊꯪ ꯃꯊꯝ ꯂꯩ
ꯃꯇꯥꯡ ꯆꯥꯗꯅ ꯐꯥꯒꯤ ꯇꯧꯔꯛꯀꯅꯨ ꯀꯤꯟ ꯆꯥꯅꯤ
ꯃꯇꯥꯡ ꯃꯇꯝ ꯂꯩꯌ‌ꯦꯀ‌ꯣ
ꯑꯍꯟꯅꯕꯨ ꯁꯨꯃꯥꯏꯅ ꯐꯒꯤ ꯌꯥꯝ ꯇꯧꯅꯕ꯭ꯔꯥ
ꯅꯪ ꯅꯪꯅ ꯍꯥꯏꯕꯗꯨ ꯑꯗꯨꯝ ꯃꯇꯨꯡ ꯏꯜꯂꯒꯦ ꯑꯗꯨꯅ ꯐꯒꯗ꯭ꯔꯣ
ꯑꯩꯅ ꯆꯠꯄ ꯅꯪꯅ ꯆꯠꯄ ꯈꯨꯗꯤꯡ ꯑꯩ ꯅꯇꯨꯡ ꯏꯟꯗꯨꯅ ꯆꯠꯀꯅꯤ ꯐ꯭ꯂꯤꯝ ꯑꯃ ꯂꯩꯕꯗꯣ
ꯀꯔꯤ ꯐꯤꯂꯝꯅꯣ
ꯑ ꯊꯥꯕꯣꯇꯣꯟ ꯐꯈꯤ ꯇꯧꯕꯅꯦ ꯈꯪꯗꯦ ꯀꯥꯎꯈ꯭ꯔꯦ
ꯐꯤꯂꯝꯒꯤꯗꯨꯅ ꯍ‌ꯦꯟ ꯍꯌ‌ꯦꯡ ꯂꯧꯗ‌ꯣꯔ ꯅꯪ
ꯌꯥꯝ ꯌꯦꯡꯗ‌ꯦꯗ ꯑꯩꯅ ꯄꯥꯝꯕ ꯎ ꯄꯥꯝꯕ ꯃꯤꯁꯤꯡ ꯃꯤꯒꯤ ꯈꯛꯇ ꯌꯦꯡꯕ ꯑꯩꯅ ꯈ꯭ꯋꯥꯏꯗꯒꯤ ꯄꯥꯝꯕ
ꯎ
ꯊ ꯊꯥꯕꯇꯣꯟꯗ ꯀꯨꯝꯕꯗꯣ ꯏꯁꯩ ꯁꯛꯄꯤꯗꯣ
ꯆꯥ ꯐꯤꯂꯝ ꯀꯨꯝꯒ‌ꯦꯔꯣ ꯅꯪꯁꯨ
ꯀꯨꯝꯃꯣꯏ ꯍꯩꯇꯦ ꯑꯩꯈꯣꯏꯗꯤ ꯁꯛꯅ ꯊꯤꯕꯅ‌ꯦ ꯀꯦꯃꯦꯔꯥ ꯃꯃꯥꯡꯗꯒ ꯊꯤꯕꯅ‌ꯦ
ꯐꯤꯂꯝ ꯀꯨꯝꯒꯦ ꯍꯥꯏꯔꯗꯤ ꯍꯥꯏꯕꯤꯒꯦ ꯏꯃꯥꯟꯅꯕꯁꯤꯡꯕꯨ ꯑꯩꯈꯣꯏ ꯁꯣꯝꯗ ꯍꯤꯔꯣꯏꯟ ꯑꯃ ꯂꯩꯔ‌ꯦ ꯍꯥꯏꯅ
ꯏꯁ ꯍꯦꯔꯣꯏꯟ ꯀꯨꯝꯕ ꯁꯛ ꯁꯛꯂꯣ ꯑꯩꯁꯤꯕꯣ
ꯎꯝ ꯑꯩꯅ ꯑꯩꯅ ꯌꯥꯔ ꯍꯥ ꯍꯥ
ꯐꯠꯇꯕꯤꯗꯤ ꯁꯥꯕ ꯌꯥꯏ
ꯃꯥꯏ ꯃꯥꯏ ꯃꯥꯏ ꯂꯣꯏꯔ‌ꯦꯗꯅ ꯑꯩꯗꯤ
ꯎꯝ ꯁꯛꯊꯤ ꯁꯛꯊꯤꯕꯁꯤꯡꯗꯤ ꯑ ꯐꯠꯇꯕꯤ ꯌꯥꯝ ꯁꯥꯕ ꯄꯛꯆꯕꯅꯦ
ꯃ ꯃꯥꯏ ꯂ‌ꯣꯏꯔꯦ ꯂ‌ꯣꯏꯔꯦ ꯑꯩ ꯀꯣ ꯑꯩ ꯃꯔꯨꯞ ꯃꯄꯥꯕꯨ ꯀꯣꯜ ꯇꯧꯔꯒ ꯁꯛ ꯊꯤꯕꯒꯤ ꯄꯥꯔꯠꯇ ꯁꯛ ꯊꯤꯕꯒꯤ ꯑꯦ ꯁꯥꯊꯤꯕꯒꯤ ꯄꯥꯔꯠꯇ ꯌꯥꯎꯍꯜꯂꯣ ꯍꯥꯏꯅ ꯍꯥꯏꯕ ꯇꯥꯔꯦꯅ‌ꯦ ꯑꯗꯨꯗꯤ
ꯍꯣꯏ ꯍꯥꯏꯌꯣ ꯁꯛ ꯊꯤꯕꯅꯤꯅ ꯄꯛꯆꯒꯅꯤ ꯍꯥꯏꯌꯣ
ꯎꯝ ꯃꯆꯤꯟꯅ ꯄꯦꯛ ꯄꯦꯛ ꯄ‌ꯦꯛ ꯉꯥꯡꯕ
ꯑ ꯑ ꯃꯥꯅꯤ ꯍ‌ꯣꯏ
ꯎꯝ
ꯑꯗꯨꯕꯨ ꯍꯦꯔꯣꯅꯗꯤ ꯀꯩꯁꯨ ꯉꯝꯃꯣꯏꯀꯣ ꯕꯦꯠꯅꯁꯨ ꯑꯩ ꯑꯩ ꯑꯩ ꯀꯨꯝꯃꯗꯤ
ꯍꯦꯔꯣꯅ ꯍꯦ
ꯍꯦꯔꯣꯅ ꯉꯝꯕ ꯁꯨꯡꯌꯥ ꯌꯥꯔꯣꯏ ꯑꯩ ꯕꯦꯠ ꯑꯣꯏꯔꯁꯨ
ꯅꯪꯒꯤ ꯃꯨꯚꯤꯁꯤ ꯋꯥꯗꯧꯔꯤꯍꯥꯏ
ꯐꯖ ꯐꯖꯗꯣꯏꯅꯤ ꯀꯩꯅꯣ ꯄꯦꯟꯗꯕ ꯐꯥꯎ ꯗꯕ ꯂꯩ ꯑ ꯌꯦꯡꯕꯁꯤꯡꯗꯣ ꯑꯁ ꯄꯥꯔꯠ ꯄꯥꯔꯠ ꯑꯇꯣꯞꯄ ꯊ‌ꯣꯛꯂꯛꯑꯣꯅ ꯍꯥꯏꯅꯕ ꯃꯤꯅ ꯄꯥꯝꯅꯕꯗꯣ
ꯌꯥꯔꯣꯏ ꯌꯥꯔꯣꯏ ꯌꯥꯔꯣꯏꯗꯧꯔꯤ ꯃꯨꯚꯤꯁ‌ꯦ ꯁꯤꯠꯂꯣꯏꯗꯧꯔꯤꯁꯦ
ꯅꯣꯛ ꯀꯅꯨꯍꯦ ꯅꯪꯁꯨ ꯅꯣꯛꯅꯤꯡꯗ꯭ꯔꯁꯨ ꯄꯪꯅꯣꯛꯇ ꯅꯣꯛꯏ ꯀꯔꯤꯅꯣ ꯈꯪꯗꯦ ꯅꯣꯛꯄꯒꯤ ꯒꯨꯂꯤ ꯆꯥꯕ꯭ꯔꯥ ꯀꯩꯅꯣꯝ ꯇꯧꯋꯦ
ꯍꯣꯏ ꯅꯣꯛꯄꯁꯤ ꯕꯦꯁ ꯃꯦꯗꯤꯁꯤꯟꯅꯦ ꯍꯥꯏꯕꯗꯨꯗꯤ
ꯅꯣꯡ ꯇꯥꯗꯧ ꯃꯥꯜꯂꯦ ꯅꯣꯡ ꯃꯪꯉꯦ ꯉꯁꯥꯏꯅ ꯅꯨꯡꯁꯥ ꯐꯖꯅ ꯁꯥꯕ
ꯎꯝ ꯅꯣꯡ ꯃꯪꯂꯗꯤ ꯍꯋꯥꯏ ꯌꯥꯝ
ꯉꯥ ꯉꯥꯛꯇꯪ ꯄꯥꯏꯌꯣꯀꯣ ꯑꯃꯨꯛ ꯂꯥꯛꯀꯦ ꯉꯥꯇꯪ
ꯑꯍ ꯀ꯭ꯔꯤ ꯀ꯭ꯔꯤ ꯇꯧꯔꯤꯕ꯭ꯔꯣ ꯈꯪꯗꯦ ꯊꯕꯛꯅ ꯊꯕꯛ ꯆꯤꯜꯂꯦ ꯂꯧꯗꯤ ꯆꯠꯅꯤꯡꯗꯦ ꯍꯥꯏꯌꯦ ꯊꯕꯛꯇꯤ ꯆꯤꯜꯂꯤꯀꯣ ꯀꯩ ꯊꯕꯛ ꯑꯣꯏꯕꯖꯅꯣ ꯀꯩꯅꯣꯒꯤ ꯊꯕꯛꯁꯤꯕꯨ ꯌꯥꯝ ꯅꯨꯡꯉꯥꯏꯔꯣꯏꯗꯧꯔꯤꯗ ꯑꯆꯥ
ꯍꯣꯏ
ꯏꯃꯥ ꯏꯄꯥ ꯂꯥꯛꯄꯗꯂꯣ
ꯔꯣ
ꯎꯝ
ꯀꯨꯏꯕ꯭ꯔꯥ
ꯍꯣꯏ ꯆꯍꯤꯅꯤꯃꯨꯛ ꯆꯪꯉꯦ
ꯀꯩꯕ
ꯆꯍꯤ ꯑꯅꯤꯃꯨꯛ ꯆꯪꯉꯦꯕ
ꯋꯥꯎ ꯆꯍꯤ ꯇꯔꯥ ꯃꯇꯨꯡꯗ ꯂꯥꯛꯀꯦ ꯇꯧꯔ
ꯎꯝ ꯇꯤꯒꯤ ꯇꯔꯥ ꯃꯇꯨꯡꯗ ꯂꯥꯛꯄꯗꯤ ꯑꯉꯥꯡ ꯄꯨꯔ ꯂꯥꯛꯀꯅꯤ ꯍꯥꯏ
ꯑꯥꯁ
ꯑꯗꯨꯗ ꯈꯪꯗꯧꯔꯤꯅꯦ
ꯃꯥꯅꯤ
ꯃꯥꯃꯥ ꯃꯥꯃꯥ
ꯑꯁ ꯇꯜꯂꯦꯍꯦ ꯌꯥꯝ
ꯍ ꯑꯦ ꯍꯩꯠ ꯆꯠꯊꯣꯛ ꯍꯩꯠ ꯀꯥꯏꯟ ꯇꯧꯔꯛꯇꯅꯀꯣ ꯃꯨꯛ
ꯏꯁ ꯇꯧꯔꯣꯏꯍꯦ
ꯑꯗꯨꯗꯤ ꯅꯪ ꯑꯗꯨ ꯊꯕꯛꯇꯨ ꯅꯪ ꯇꯧꯒꯗꯕ ꯃꯥꯜꯂꯦ ꯑꯩꯗꯤ ꯅꯠꯇꯦ ꯆꯠꯊꯣꯛꯑꯣꯍꯦ ꯀꯅꯥꯅ ꯍꯥꯏꯅ ꯍꯥꯏꯅꯒꯦ ꯍꯥꯏ
ꯅꯨꯄꯤꯁꯤꯡ ꯌꯥꯝ ꯎꯈ꯭ꯔꯕꯤꯀꯣ ꯑꯗꯨꯝ ꯍꯥꯏꯂꯗ
ꯂꯨꯒꯦꯔꯥ ꯂꯨ ꯂꯨꯗꯣꯏꯒꯦꯔꯥ
ꯎꯕꯅꯦ
ꯑꯣ
ꯀꯣꯛ ꯀꯣꯛ ꯕꯦꯔꯥ ꯂꯩꯔꯦꯗ ꯁꯤ ꯉꯥꯡꯁꯦ
ꯀꯣꯛꯅꯠꯗꯦ ꯅꯥꯅꯦ ꯐꯖꯅ ꯇꯥꯗꯕ
ꯀꯣꯛꯅꯦ ꯀꯣꯛꯅꯦ
ꯀꯣꯛꯅꯠꯇꯦ ꯀꯣꯛꯅ ꯇꯥꯕ ꯅꯠꯇꯦ
ꯀꯣꯛ ꯅꯇꯥꯝꯅꯦ
ꯅꯠꯇꯦ ꯍꯥꯕ
ꯀꯅꯥꯅꯣꯝ ꯀꯧꯔꯦꯕꯨ
ꯈꯣꯏ ꯌꯨꯝ ꯊꯪꯅꯕꯅꯦ
ꯃꯩꯗꯤ ꯂꯥꯛꯎ ꯄꯨꯡ ꯀꯌꯥ ꯇꯥꯔꯒꯦ ꯄꯨꯡ ꯃ ꯇꯥꯗ ꯉꯥꯏꯔꯤꯅꯦ ꯌꯥꯝ ꯊꯦꯡꯕ ꯊꯦꯡꯕ ꯇꯥꯏꯞꯇ ꯇꯧꯋꯦ ꯅꯣꯡ ꯃꯪꯕꯒꯤ
ꯎꯝ ꯅꯣꯡ ꯃꯥꯡꯉꯗꯤ ꯍꯣꯡꯋꯥꯏ ꯌꯥꯝ ꯊꯣꯛꯄꯅꯦꯀꯣ
ꯊꯣꯛꯖ ꯇꯅ ꯄꯂ ꯉꯁꯥꯏꯥꯏ ꯑꯥꯜꯍꯧꯗ ꯀꯩꯅꯣ ꯄꯤꯕ ꯆꯠꯄꯗꯗꯤ ꯍꯨꯃꯥꯡ ꯐꯖꯅ ꯊꯣꯛꯑꯦ ꯃꯥꯏꯒꯁꯨꯦ ꯃꯨꯟꯒ ꯇꯧꯔꯝꯃꯦ
ꯍꯩꯒ꯭ꯔꯨꯗꯗꯤ ꯆꯥꯕ ꯍꯧꯕ꯭ꯔꯣ ꯉꯅꯨꯡꯁꯥ ꯍꯩꯒ꯭ꯔꯨꯗ ꯍꯧꯕ꯭ꯔꯣ
ꯀꯩꯕ
ꯉꯁꯥꯏꯒꯤ ꯍꯩꯒ꯭ꯔꯨꯗ ꯍꯥꯎꯕ
ꯍꯥꯎꯋꯦ ꯍꯣꯏ ꯃꯔꯤ ꯈꯛꯇꯅꯦ ꯂꯧꯕ
ꯎꯝ
ꯌꯥꯝ ꯆꯥꯎꯗꯤ ꯄꯤꯛꯇ꯭ꯔꯨ ꯄꯤꯛ